ꯍꯜꯂꯣ ꯆꯞ ꯆꯥꯔꯕꯣ
ꯁꯥꯔꯦ ꯁꯥꯔꯦ ꯅꯪꯗꯤ
ꯑꯩꯁꯨ ꯆꯥꯔꯨꯔꯦ ꯀꯩ ꯌꯦꯟꯁꯥꯡ ꯆꯥꯔꯒꯦ
ꯉꯁꯤꯁꯦ ꯑꯩ ꯉꯥ ꯆꯥꯏꯗ ꯉꯥ ꯐꯥꯔꯒ
ꯑꯁ ꯌꯥꯝ ꯐꯩꯅꯦ ꯌꯥꯝ ꯊꯕꯛ ꯌꯥꯝ ꯐꯩꯅꯦ ꯊꯕꯛ ꯌꯥꯝ ꯐꯩ ꯍꯥꯏꯁꯤꯅꯦ
ꯑꯩꯈꯣꯏꯗꯤ ꯃꯔꯝ ꯑꯕꯅꯤꯅ ꯁꯤ ꯈꯪꯗꯅꯦ
ꯀꯥꯏ ꯆꯜꯂꯤ ꯅꯧ ꯂꯃꯤ ꯆ ꯀꯨ ꯃꯥꯂ
ꯍꯧꯖꯤꯛꯖꯤꯛ ꯑꯣꯏꯅꯦ ꯉꯁꯥꯏꯗꯣ ꯑꯁ ꯌꯦꯟꯖꯥꯡ ꯍꯧꯃꯟꯕꯒꯤ ꯆꯥꯛꯗꯣ ꯌꯥꯝ ꯆꯥꯏꯕ ꯑꯗꯨꯒꯤ ꯄꯨꯛꯗꯣꯛ ꯊꯟꯕ ꯑꯗꯨꯒꯤ ꯀꯋꯣꯀꯤꯡ ꯆꯞꯄꯅꯤꯅ
ꯑꯣ ꯄꯨꯣꯛ ꯊꯟꯕꯒꯤ ꯑꯍꯣꯏ ꯗꯥꯏꯖꯦꯁꯟꯒꯤ ꯑꯩꯈꯣꯏꯗꯤ ꯑꯍꯥꯎꯕꯅꯦ ꯌꯦꯟꯗꯤꯦꯝ ꯑꯜꯂꯨꯒ ꯈꯨꯗ꯭ꯔꯒ ꯀ
ꯌꯦꯟꯗꯤ ꯌꯥꯝꯁꯨ ꯍꯥꯎꯕꯅꯤꯍꯦ ꯌꯦꯟ ꯈꯤꯇꯪꯗꯤ ꯌꯥꯋꯤꯅ
ꯑꯣꯀꯦ
ꯑꯥ ꯀꯔꯤ ꯍꯥꯏꯕꯅꯣ
ꯀꯩꯗꯧꯋꯤꯅꯣ ꯍꯧꯖꯤꯛꯇꯤ
ꯍꯧꯖꯤꯛ ꯆꯥꯕ ꯆꯥꯕ ꯇꯣꯛꯑꯒ ꯋꯥꯋꯥꯛꯀꯤꯡ ꯆꯠꯂꯒ ꯍꯜꯂꯛꯑꯒ ꯍꯧꯖꯤꯛꯁꯤ ꯄꯤꯅꯦ
ꯃꯤ ꯀꯌꯥ ꯂꯩꯅꯣ ꯅꯣꯏꯅꯦ
ꯃꯤ ꯑꯅꯤ ꯑꯍꯨꯝ ꯑꯩꯒ ꯍꯥꯏꯔꯗꯤ ꯑꯍꯨꯝ ꯂꯩꯌꯦ
ꯎꯝ ꯌꯨꯝꯗ ꯂꯩꯕ꯭ꯔꯣ ꯇꯣꯞꯇꯅꯤꯗ
ꯑ ꯃꯊꯟꯇ ꯂꯩꯕ꯭ꯔꯣ
ꯕꯖꯥꯔꯗ ꯋꯀꯤꯡ ꯆꯞꯅꯤꯅ ꯃꯤ ꯒꯥꯔꯤ ꯊꯧꯕꯁꯤ ꯑꯗꯨꯝ ꯂꯥꯛꯑꯏꯅ ꯑꯗꯨꯒꯤꯅꯤꯅ
ꯑꯣ ꯈꯨꯟꯗ ꯂꯩꯇꯕ꯭ꯔꯣ ꯅꯪ
ꯍꯥꯥ
ꯐꯔꯩꯇ ꯔ ꯑꯣꯏ
ꯈꯨꯟꯗꯅꯦ ꯂꯩ ꯅ ꯈꯨꯨꯟꯗꯅꯦ
ꯑ ꯑ ꯅꯊꯟꯗ ꯂꯩ ꯍꯥꯏꯕꯗ ꯎ ꯃꯊꯟꯇ ꯂꯩ ꯍꯥꯏꯕꯗꯨꯗ ꯕꯔꯥ ꯂꯩꯕ꯭ꯔꯥ ꯁꯤꯔꯤꯅꯦ ꯑꯩ ꯑ
ꯍꯣꯏ ꯚꯔꯥꯁꯨ ꯂꯩꯗ ꯑꯗꯨ ꯍꯟꯗꯛ ꯍꯟꯗꯛꯗꯤ ꯌꯨꯝꯗ ꯂꯩꯕꯅꯤꯅ
ꯑ ꯌꯨꯝꯗ ꯂꯥꯛꯄ
ꯑꯣ ꯌꯨꯝꯗ ꯂꯥꯛꯄ ꯑꯌꯣꯝꯃ ꯑꯌꯣꯝꯃ ꯁꯤꯔ‌ꯦ ꯏꯁ ꯂꯣꯏ ꯏꯁ
ꯀꯩꯗꯧꯔ‌ꯦ
ꯂꯣꯏ ꯅꯥꯁꯤꯁꯤꯡ ꯉꯥ ꯐꯥꯕ ꯆꯠꯕꯒꯤ ꯎꯝ ꯅꯨꯃꯤꯠ ꯆꯨꯞꯄ ꯀꯦꯖꯤ ꯑꯃ ꯑꯃ ꯃꯈꯥꯏ ꯐꯔꯦ
ꯑ ꯃꯆꯥ ꯃꯆꯥ ꯑꯣꯏ ꯑꯆꯧꯕ
ꯃꯆꯥ ꯃꯆꯥꯁꯨ ꯂꯩꯌ‌ꯦ ꯑꯆꯧ ꯑꯆꯧꯕꯁꯨ ꯑꯣꯏ ꯃꯤꯛꯁ ꯑꯞꯅꯤꯅ
ꯃꯤ ꯌꯥꯝꯖꯟꯕ꯭ꯔ‌ꯣ ꯅꯣꯏ
ꯎꯝ ꯏ ꯏꯇꯣꯝꯗꯅꯦ
ꯑꯁ ꯌꯥꯝ ꯂꯤꯡꯉꯦ ꯅꯪꯗꯤ
ꯍꯝ ꯅꯪꯁꯨ ꯑꯩꯒꯣꯝꯅ ꯅꯪꯁꯨ ꯑꯩꯉꯣꯟꯗ ꯑꯣꯏꯅꯤꯡꯕ꯭ꯔꯣ
ꯑꯁ ꯇꯜ ꯑꯩꯗꯤ ꯏꯊꯟꯗꯤ ꯐꯥꯕ ꯇꯟꯒꯅꯤꯍꯦ
ꯍꯥ
ꯑꯩꯗꯤ ꯐꯥꯕ ꯐꯥ ꯐꯥꯕ ꯆꯠ ꯄꯗꯨꯗꯤ ꯇꯟꯒꯅꯤ ꯅꯪ ꯅꯪꯗꯤ ꯌꯥꯝ ꯐꯩ ꯍꯥꯏꯕꯗ ꯅꯊꯟ ꯇ ꯑꯣꯏꯔꯁꯨ ꯐꯥꯕ ꯆꯠꯂꯦꯕ
ꯑꯥ ꯂꯥꯛꯑꯣꯅꯥ ꯂꯥꯛꯑꯣꯅꯥ ꯀꯣꯏꯔꯛꯑꯣ ꯅꯣꯡꯃ
ꯈꯔ ꯀ‌ꯦ ꯅꯣꯏ ꯗꯣ ꯀꯔꯤꯔꯣꯝꯕ꯭ꯔꯣ ꯑꯥ ꯊꯤꯡ ꯑꯣꯏꯕ꯭ꯔꯣ
ꯆꯤꯡꯅꯦ ꯈ꯭ꯋꯥꯏꯗꯒꯤ ꯁꯥꯕ ꯃꯐꯝꯗ
ꯑ‌ꯣ ꯑꯩ ꯈꯪꯒꯗꯧ ꯃꯥꯜꯂ‌ꯦ
ꯅꯦꯁꯅꯦꯜ ꯍꯥꯏꯋꯦ ꯊꯥꯔꯇꯤ ꯁꯚꯦꯟ ꯑꯁ ꯇꯧꯕꯅꯤ ꯈ꯭ꯋꯥꯏꯗꯒꯤ ꯁꯥꯕ ꯎꯝ ꯃꯐꯝꯗ
ꯑꯝ ꯑꯩ ꯈꯪꯉ‌ꯦꯕ ꯑꯗꯨ ꯑꯗ ꯑ‌ꯣ ꯑꯗꯣ ꯂꯥꯛꯀꯦ ꯖꯁ ꯇꯧꯃ ꯂꯥꯛꯀꯗꯕ ꯏ ꯇꯥꯏꯞ ꯇ ꯑꯩꯈꯣꯏꯗꯗꯤ ꯉꯥ ꯐꯥꯅꯤꯡꯉꯦ ꯍꯥꯏꯔꯁꯨ ꯐꯥꯐꯝ ꯂꯩꯇꯕ ꯑꯗꯨꯒꯤ
ꯑꯁ ꯑꯩꯈꯣꯏꯔꯣꯝꯗꯗꯤ ꯉꯥ ꯐꯥꯐꯝꯗꯤ ꯌꯥꯝꯃ‌ꯦꯍ‌ꯦ ꯑꯩꯗꯤ ꯑꯩꯗꯤ ꯍꯌꯦꯡꯁꯨ ꯑꯃꯨꯛꯀ ꯐꯥ ꯍꯌꯦꯡꯁꯨ ꯑꯃꯨꯛꯀ ꯐꯥꯗꯣꯏꯅꯦ
ꯅꯊꯟꯗ
ꯍꯌꯦꯡꯗꯤ ꯑꯩꯒꯤ ꯏꯅꯥꯎꯅꯨꯄꯥ ꯍꯥꯏꯇꯥꯔꯦ ꯑꯩꯈꯣꯏ ꯑ ꯈꯨꯟꯒꯤ ꯑꯩꯈꯣꯏ ꯏꯅꯥꯎꯄꯥꯁꯤꯡꯗꯣ ꯑꯗꯨꯒ
ꯑꯥ
ꯅꯉꯁꯤꯗꯤ ꯆꯦꯛꯅꯞ ꯆꯦꯛꯅꯞ ꯐꯥꯏ ꯍꯌꯦꯡꯗꯤ ꯀ ꯀꯩꯅꯣ ꯍꯨꯛ ꯄꯨꯅ ꯐꯥꯗ꯭ꯔ ꯎꯝ ꯂꯥꯛꯑꯣ ꯂꯥꯛꯑꯣ ꯅꯣꯡꯃ ꯎꯝ ꯎꯝ ꯃꯇꯥꯡ ꯆꯥꯕꯗ ꯅꯁꯨ ꯂꯥꯛꯑꯣ ꯑꯩꯈꯣꯏ ꯄꯨꯟꯅ ꯉꯥ ꯐꯥꯃꯤꯟꯅꯁꯦ
ꯍ‌ꯣꯏ ꯂ ꯂꯛꯒꯦ ꯑꯗꯨꯔꯣ ꯁ‌ꯣꯝꯗ ꯑꯩꯗ‌ꯣ ꯄꯥꯠ ꯄꯥꯟ ꯈꯪꯗꯦꯅꯦ ꯃꯐꯝꯗꯣ
ꯈꯪꯗꯦ ꯈꯪꯂꯁꯨ ꯑꯩ ꯂꯩꯁꯤ ꯑꯩ ꯂꯩ ꯂꯩꯁꯤꯗꯤ
ꯆ‌ꯦꯁ ꯍ‌ꯣꯏꯅꯦꯀꯣ ꯆꯨꯝꯃꯤꯅ‌ꯦ ꯀ‌ꯣ ꯂꯥꯛꯗꯨꯏꯅꯦ ꯂꯥꯛꯗꯨꯏꯅꯦ ꯂꯥꯛꯑꯝ ꯀꯗꯥꯏꯗ ꯍꯥꯏꯔꯛꯀꯦ ꯁꯪ ꯁꯪꯕ ꯃꯇꯝꯗꯣ ꯁꯪꯕ ꯃꯇꯝ
ꯃꯥ ꯃꯥ ꯈꯪꯗꯁꯨ ꯑꯩ ꯂꯩꯁꯤꯗꯤ ꯁꯤꯗꯤ ꯑ ꯍꯣꯏ ꯍꯥꯏꯔꯥꯎ ꯍꯥꯏꯔꯥꯎꯗꯪ ꯁꯃꯨ ꯃꯇꯝꯗꯣ ꯍꯌꯦꯡꯗ ꯍꯟꯆꯦꯠ ꯑꯦꯅꯤꯗꯦ ꯑꯦꯅꯤ ꯇꯥꯏꯝ ꯑꯗꯨꯝ ꯍꯥꯏꯔꯛꯣ ꯔꯦꯗꯤ ꯑꯣꯏꯔꯒ ꯂꯩꯒꯦ ꯍꯣꯏ ꯍꯧꯖꯤꯛ ꯌꯥꯅ ꯅꯪ ꯉꯒꯝꯗꯤꯂ
ꯄꯔꯀꯦ
ꯎꯝ ꯄꯥꯏꯔꯥꯛꯒꯣ ꯑꯦꯔꯣꯄ꯭ꯂ꯭ꯂꯦꯟ ꯁꯔꯒ ꯑꯔ ꯎ
ꯍꯗꯕꯥ
ꯑ
ꯌꯥꯝ ꯅꯨꯡꯉꯥꯏꯕ ꯈꯣꯏꯒ ꯀꯩꯅꯣ ꯇꯧꯔꯒ ꯗꯨꯗ ꯍ ꯅꯨꯡꯉꯥꯏꯕꯅꯦꯕ
ꯅꯪꯗꯤ ꯍꯣꯁꯇꯦꯜ ꯂꯩꯕ꯭ꯔꯥ ꯅꯠꯇ꯭ꯔꯒ ꯔꯦꯟ ꯂꯩꯕ꯭ꯔꯣ
ꯍꯧꯖꯤꯛ ꯀꯩꯅꯣ ꯂꯩꯌꯦ ꯏꯃꯥꯟꯅꯕꯤ ꯈꯣꯏ ꯂꯩꯌꯦ
ꯑꯦ ꯀꯩꯅꯩꯅꯣ ꯅꯨꯄꯤꯅꯕꯨ ꯅꯨꯡꯗꯥꯡ ꯅꯣꯏꯅ ꯃꯥ ꯅꯨ ꯃꯤ ꯌꯨꯝꯗ ꯂꯩꯕ ꯍꯧꯣꯅꯕ꯭ꯔꯣ
ꯅꯠꯇꯦ ꯏꯃꯥꯟꯅꯕꯤ ꯈꯣꯏꯗ ꯀꯣꯏꯕ ꯂꯥꯛꯄ ꯑꯇꯣꯞꯄ ꯂꯝꯗꯒꯤꯅꯦ ꯃꯥꯜꯕꯤ ꯍꯥꯏꯁꯦ
ꯑꯣ ꯑꯁ ꯅꯣꯏꯗꯤ ꯅꯨꯡꯉꯥꯏꯌꯦꯅ ꯑꯩꯉꯣꯟꯗꯒꯤ
ꯑꯥ ꯅꯨꯡꯉꯥꯏꯕꯅꯦ ꯑꯩꯗꯤ ꯀꯣꯏꯕ ꯂꯥꯡ ꯕ ꯈꯇ ꯇꯧꯔ ꯂꯩꯔꯦ ꯀꯣꯏꯔꯔꯣꯏꯌꯦꯦ
ꯃꯤꯠꯀꯥꯗꯣ ꯌꯁꯤꯡꯅ ꯆꯠꯂꯀꯣ ꯅꯨꯄꯥꯥꯏꯁꯤꯡ ꯅꯨ ꯐꯥꯅꯤꯀꯣ
ꯑ ꯐꯥꯕꯤꯔꯣꯦꯗ ꯒꯤꯕꯅꯦ ꯁ ꯑꯣ ꯋꯥ ꯀꯥꯗ ꯒꯤꯕꯅꯦ ꯇꯄꯥꯥꯈꯣꯏꯁꯦ ꯈꯪꯉ ꯀ ꯊꯔꯤ ꯈ ꯈꯔꯆꯤꯔꯕꯅꯦꯕꯃꯣ ꯑꯣꯏꯗꯤ ꯅꯪ ꯐꯣꯟ ꯂꯥꯛꯕ ꯃꯥꯂꯤꯒꯣ
ꯍꯁ ꯈꯪꯗꯦꯗ ꯐꯔ
ꯅꯪꯒꯤ ꯐꯣꯟ ꯃꯈꯣꯟꯗ ꯇꯥꯕ ꯑꯗꯨꯒꯤ ꯍꯥꯏꯕꯅꯤꯗ
ꯅꯣꯏ ꯃꯥꯟꯅꯃꯤ ꯌꯨꯝꯗꯤ ꯂꯩꯕ ꯅꯨꯡꯉꯥꯏꯕ꯭ꯔꯣ
ꯏꯃꯥꯟꯕꯤ ꯌꯨꯝ ꯍꯥꯏꯁꯦ ꯏꯃꯥꯟꯕꯤ ꯊꯕꯛ ꯇꯧꯕ ꯃꯐꯝ ꯃꯣꯏ ꯀꯣꯇꯥꯔ ꯄꯤꯕ ꯑꯗꯨꯗ
ꯀꯥꯏꯗꯔꯣ ꯁꯅꯥ ꯂꯩꯕꯥꯛꯇꯔꯣ ꯀꯥꯏꯗꯔꯣ
ꯑ ꯁꯅꯥ ꯂꯩꯕꯥꯛ ꯃꯌꯥꯏꯒꯤ ꯃꯅꯥꯛꯇ
ꯑ ꯍ ꯑꯗꯨꯗꯤ ꯌꯥꯝ ꯅꯨꯡꯉꯥꯏꯀꯣ
ꯑ ꯅꯪꯗꯤ ꯅꯨꯡꯉꯥꯏꯌꯦ ꯍꯣꯏ ꯃꯗꯨ ꯃꯅꯨꯡ ꯈꯔ ꯆꯪꯉꯦꯕ ꯃꯣꯏꯗꯣ
ꯑ
ꯑꯗꯨꯒꯤ ꯒꯥꯔꯤ ꯀꯩꯀꯥ ꯐꯪꯕꯗꯨ ꯈꯔ ꯑꯇꯣꯒꯨꯝꯕ ꯆ ꯆꯦꯜꯂꯦ ꯑꯗꯨ ꯑꯣꯏꯔꯁꯨ ꯑꯗꯨꯝ
ꯑ ꯑꯦꯗ ꯑ ꯑꯛ ꯅꯣꯏ ꯁꯅꯥꯥꯟ ꯂꯕꯗꯗꯤ
ꯅꯨꯡꯉꯥꯏꯕ꯭ꯔꯣ ꯂꯩꯕ
ꯑꯣ ꯅꯨꯡꯉꯥꯏ ꯍꯥꯏꯕ꯭ꯔꯥꯔꯦ ꯅꯨꯡꯉꯥꯏꯗꯨꯁꯨ ꯅꯉꯥꯏ ꯅ
ꯑꯗꯨꯗ ꯂꯩꯕꯒꯣ
ꯍꯣꯏ ꯄꯖꯥ ꯐꯖꯥ ꯆꯕꯤ ꯀꯩꯁꯨ
ꯑ ꯏ ꯄꯥꯈꯣꯏꯅꯀꯣ ꯑꯗꯨꯝꯒꯤ ꯇꯥꯟ ꯂꯩꯥꯏꯕ ꯀ
ꯑꯗꯁꯨ ꯇ ꯀꯣ ꯏꯀꯣꯒꯌꯥ ꯊ ꯍꯣꯏ ꯔꯣꯍꯗ꯭ꯔ ꯇꯨꯃ ꯍꯥꯏꯗꯤ ꯍꯥꯥ
ꯑꯩꯗꯤ ꯅꯨꯄꯤ ꯀꯣꯏꯅꯤꯌꯦ ꯏꯊꯗ ꯑꯗꯨꯝ ꯍꯥꯏꯗꯤ ꯅꯨꯄꯤ ꯀꯧꯗꯤ ꯍꯥꯏꯕ
ꯍ ꯅꯨ ꯅꯨ
ꯑꯗꯣꯝꯗ ꯂꯩꯔꯅ ꯈ꯭ꯋꯥꯏꯗꯒꯤ ꯕꯦꯁ ꯑꯣꯏ
ꯎ ꯑꯗꯨꯗꯤ ꯍꯣꯏ ꯑꯗꯨꯕꯨꯗꯤ ꯑꯣꯏꯌꯦꯦ ꯑꯗꯨ ꯑꯣꯏꯔꯁꯨ ꯑꯣ ꯃ
ꯑꯣꯏꯣꯏꯅꯤꯡꯉꯦ ꯑꯗꯨ ꯑꯣꯏꯔꯁꯨ ꯎ ꯅꯨꯄꯤꯈꯣꯏꯅ ꯌꯦꯔ ꯌꯥꯗ꯭ꯔꯗꯤ ꯀꯃꯥꯏ ꯀꯃꯥꯏ ꯀꯣꯏꯗꯅ
ꯅꯨꯄꯤ ꯐꯣꯏꯗꯤꯉ ꯄꯥꯗ ꯍꯥꯏ ꯎ ꯋꯥ ꯃꯇꯨꯡ ꯏꯜꯂꯦ
ꯑꯩꯗꯤ ꯈꯪꯅꯤ ꯀꯣ ꯈꯪꯅꯤ ꯀ
ꯑꯩ ꯅꯪꯉꯣꯟꯗ ꯍꯥꯏꯗꯣꯛꯄꯤꯔꯤꯅꯦ ꯅꯨꯄꯤꯒꯤ ꯃꯅꯨꯡꯗ ꯂꯩꯕ ꯋꯥꯗꯣ ꯇ ꯐꯤꯔꯝꯅꯤ ꯀꯣꯒ꯭ꯌꯥꯗꯥꯑꯣꯍꯦ
ꯎ ꯅꯪ ꯅꯪꯁꯨ ꯑꯁꯨꯃꯥꯏꯅ ꯇꯧꯕ꯭ꯔꯥ
ꯑꯩ ꯇꯒꯣ ꯄꯤ ꯑꯅꯝꯕꯗꯣ ꯑꯌꯥꯝꯕ ꯑꯗꯨꯝ ꯇꯧꯋꯦꯕ ꯑꯗꯨꯒꯤ ꯍꯥꯏꯗꯣꯛꯄꯤ ꯅꯪꯣꯗ ꯂꯣ ꯍꯥꯏꯕ꯭ꯔ ꯍꯌꯦꯡꯋꯥꯏ ꯀꯜꯂꯛꯀꯅꯤ
ꯍꯣꯏ ꯍꯣꯏ ꯑꯗꯨ ꯑꯣꯏꯔꯁꯨ ꯅꯪꯁꯨ ꯑꯗꯨꯃꯥꯏꯅ ꯆꯞ ꯃꯝꯅ ꯑꯣꯏꯔꯝꯒꯨꯅꯤ ꯈꯪꯉꯤ
ꯑꯥ
ꯈꯪꯗꯦꯗꯤ ꯍꯟꯗꯛ ꯀꯪꯉꯦ ꯅꯨꯄꯤꯁ ꯑꯁ ꯒꯦꯃꯤ ꯌꯦꯟ ꯇ ꯑꯗꯨꯗ ꯀꯩꯅꯣ ꯑꯗꯨꯝ ꯅꯣꯛꯏꯗꯨꯗꯤ
ꯑꯩꯅꯣ ꯅꯣꯛꯅꯤꯡꯉꯛꯄ ꯑꯗꯨꯒꯤ ꯑꯗꯨ ꯍꯥꯏꯗꯣꯛꯄꯤꯔꯒ
ꯅ ꯅ ꯍꯧꯖꯤ ꯅꯪꯅ ꯍꯧꯖꯤꯛ ꯅꯣꯛꯄ ꯃꯔꯝꯁꯤꯗꯤ ꯅꯪꯅꯁꯨ ꯍꯥꯏꯗꯣꯛꯄ ꯑꯗꯩ ꯅꯪꯅꯁꯨ ꯑꯗꯨꯃꯥꯏꯅ ꯑꯗꯨꯝ ꯍꯧꯕꯀꯣ ꯑꯁ ꯑꯩ ꯈꯪꯉꯤ ꯑꯗꯨꯗꯤ
ꯑꯁ ꯑꯩꯅ ꯍꯥꯏꯕꯁ ꯐꯥꯒꯤ ꯇꯥꯍꯜꯂꯦ ꯑꯩꯅ ꯑꯅꯣꯛꯄꯒꯤ ꯑꯩ ꯈꯔꯗꯤ ꯅꯣꯡꯒꯟꯕꯅꯦꯀꯣ ꯑꯗꯨꯒꯤ ꯑꯗꯨꯏꯗꯤ ꯑꯩꯒꯤ ꯃꯍꯧꯁꯥꯅꯦꯕ
ꯍꯥꯏꯗꯤ ꯅꯧꯗꯅ ꯍꯧꯖꯤꯛ ꯛꯇꯪ ꯅꯧꯔꯤ ꯑꯩꯠ
ꯏꯁꯦ ꯏꯖꯥꯐꯜ ꯗꯉ ꯍ
ꯇꯥꯔꯕ
ꯇꯥꯏꯌꯦ ꯇꯖꯔꯤꯌꯦ
ꯎꯝ
ꯑꯩ ꯇꯌꯦ ꯑꯁ ꯌꯥ ꯋꯥꯔ ꯃꯥꯂꯦ ꯑꯩ ꯎ ꯃ ꯅꯣꯡ ꯆꯨꯋꯦ ꯁꯤꯗ ꯉꯁꯥꯏ ꯅꯣꯡ ꯆꯨꯋꯦ ꯉꯥꯛ ꯇꯪ ꯑꯝꯇ ꯆꯨꯗꯕ꯭ꯔꯣ ꯉꯁꯤꯒꯤ
ꯉꯁꯤ ꯉꯁꯥꯏ ꯄꯨꯡ ꯑꯃ ꯑꯅꯤ ꯑꯗꯨꯋꯥꯏꯗꯤ ꯈꯤꯇꯪ ꯈꯤꯇꯪꯗꯤ ꯆꯨꯌꯦ ꯗꯨ ꯍꯧꯖꯤꯛꯇꯤ ꯆꯨ ꯆꯨꯗꯔ꯭ꯤ
ꯑꯩꯈꯣꯏ ꯑꯩꯈꯣꯏ ꯈꯨꯟꯔꯣꯝꯗꯗꯤ ꯌꯥꯝ ꯀꯟꯅ ꯆꯨꯑꯦ ꯍꯥꯏꯌꯦ ꯉꯁꯤꯗꯣ ꯅꯣꯡ
ꯍꯨꯖꯤꯛꯇꯤ ꯈꯪꯗꯦ ꯍꯨꯖꯤꯛꯇꯤ ꯍꯪꯕꯤꯗ꯭ꯔꯦ ꯑꯗꯣ ꯍꯧꯖꯤꯛꯗꯤ ꯆꯨꯗ꯭ꯔꯥ ꯃꯥꯔꯦ ꯃꯣꯏ ꯍꯥꯏꯔꯛꯗꯦ ꯉꯁꯥꯏꯗꯤ ꯌꯥꯝ ꯆꯨꯌꯦ ꯍꯥꯏꯍꯧꯕꯅꯦꯕ ꯑꯗꯨ ꯅꯣꯡ ꯅꯣꯡꯁꯦ ꯍꯟꯗꯛꯁꯦ ꯆꯨꯗꯦꯀꯣ ꯐꯖꯅ